ꯀꯩꯗꯧꯔꯤꯅꯣ
ꯑꯗꯨꯝ ꯆꯥꯛ ꯇꯣꯛꯂꯒ ꯑꯗꯨꯝ ꯂꯩꯌꯦꯗ
ꯑꯣ ꯇ ꯏꯟꯖꯥꯡ ꯆꯥꯔꯒꯦ
ꯎꯝ ꯌꯦꯗꯦꯦꯝ ꯆꯥꯏꯌꯦ
ꯑ ꯍꯥꯎ ꯕꯅꯤ ꯑꯗꯣ
ꯎꯝ ꯍꯥꯎꯌꯦ ꯍꯥꯏ ꯇꯔꯦ
ꯏꯆꯦ ꯍꯥꯏꯒꯦꯔꯥ ꯀꯩ ꯀꯩꯗꯧꯕꯅꯣ ꯅꯪꯗꯤ
ꯑꯗꯨꯝ ꯑꯗꯨꯝ ꯂꯩꯗ ꯐꯤ ꯁꯥꯔꯒ ꯑꯗꯨꯝ ꯂꯩꯕꯅꯤ
ꯑꯣ
ꯅꯪꯗꯤ ꯆꯥꯛ ꯆꯥꯔꯕꯣ
ꯆꯥꯗ꯭ꯔꯤꯌꯦ ꯑꯩꯗꯣ ꯊꯕꯛ ꯂꯛꯄꯒ ꯆꯥꯛ ꯆꯥꯕ ꯆꯥꯛ ꯊꯣꯡꯕꯗꯣ ꯑꯣꯏꯔꯀꯥꯟ ꯅꯉꯣꯟꯗ ꯍꯧꯖꯤꯛ ꯐꯣꯟ ꯇꯧꯕꯅꯤ
ꯑꯥ ꯑꯥ
ꯏꯆꯦꯗꯤ ꯆꯍꯤꯗꯤ ꯀꯌꯥ ꯁꯨꯔꯒꯦ
ꯌꯥꯃ ꯀ꯭ꯔꯔꯤꯗ
ꯎꯝ ꯑꯁ ꯍꯧꯖꯤꯛꯀꯥꯟ ꯌꯥꯝ ꯁꯥꯕꯒꯤꯀꯣ ꯌꯥꯗ꯭ꯔꯦꯗ ꯉꯁꯤ ꯁꯤ ꯅꯣꯡ ꯈꯔ ꯆꯨꯕꯒꯤ ꯌꯥꯝ ꯐꯩꯌꯦ
ꯑꯣ ꯑꯩꯈꯣꯏꯗꯗꯤ ꯆꯨꯗꯦ ꯆꯨꯗꯕꯒꯤ ꯑꯗꯨꯝ ꯅꯨꯡꯁꯥꯁꯨꯣꯛ ꯀꯌꯥ ꯁꯥꯗꯦ ꯑꯗꯨ ꯑꯣꯏꯔꯁꯨ ꯁꯨ ꯀꯩꯅꯣ ꯇꯧꯕꯗ ꯑꯣꯝꯆꯥꯛ ꯅꯥꯕꯗꯣ
ꯎꯝ ꯑꯩꯗꯣ ꯍꯧꯖꯤꯛ ꯐꯤ ꯁꯨꯒꯦ ꯇꯧꯕꯗ ꯅꯣꯡ ꯈꯤꯇꯪ ꯈꯤꯇꯪ ꯆꯨꯕꯒꯤ ꯐꯥꯎꯕꯒꯤ ꯃꯐꯝ ꯂꯩꯇꯕꯒꯤ ꯎꯝ
ꯑꯦ ꯈꯪꯗ꯭ꯔꯦꯗ ꯑꯩꯈꯣꯏꯅ ꯂꯩ ꯑꯩꯈꯣꯏ ꯀꯅꯥ ꯀꯅꯥ ꯂꯩꯒꯦ ꯅꯪꯗꯤ
ꯑꯩꯈꯣꯏ ꯃꯤ ꯑꯍꯨꯝ ꯂꯩꯌꯦ ꯑꯉꯥꯡ ꯑꯟ ꯏꯆꯥꯅꯨꯄꯤꯒ ꯃꯄꯥꯒ ꯑꯩꯈꯣꯏ ꯑꯍꯨꯝ ꯂꯩꯌꯦ
ꯑꯣ ꯑꯣ ꯑꯩꯗꯤ ꯑꯩꯈꯣꯏꯗꯗꯥꯒ ꯂꯩꯌꯦ
ꯑꯣ
ꯑꯩꯈꫭꯏꯗꯤ ꯂꯩꯕꯗꯣ ꯃꯤ ꯌꯥꯝꯍꯟꯕꯒꯤ ꯌꯥꯝ ꯂꯥꯡꯉꯦꯕ ꯑꯗꯣ
ꯑꯣ ꯑꯣ
ꯋꯥꯏ ꯐꯥꯏꯁꯨ ꯁꯝꯃꯦ ꯑꯗꯨꯒꯤ ꯅꯦꯠꯋꯛꯁꯨ ꯈꯔ ꯈꯔ ꯅꯨꯡꯉꯥꯏꯇꯕꯅꯦ ꯑꯩꯗꯤ ꯆꯦꯗꯤ ꯕꫭꯜ ꯌꯦꯕ꯭ꯔꯥ
ꯕꯣꯜ ꯃꯔꯛ ꯃꯔꯛꯇ ꯌꯦꯡꯉꯤ ꯃꯦꯁꯤꯁꯨ ꯌꯦꯡꯁ ꯌꯦꯔꯥ ꯌꯦꯡꯁꯤꯔꯥ ꯍꯥꯏꯔꯒ ꯑꯉꯥ ꯑꯩꯈꯣꯏ ꯑꯉꯥꯡꯁꯤꯡ ꯏꯆꯥꯁꯤꯡ ꯌꯦꯡꯕꯗ ꯑꯩ ꯑꯆꯥꯄꯣꯠ ꯆꯥꯕ ꯂꯥꯛꯀꯦ ꯍꯥꯏꯔꯒ ꯅꯪ ꯑꯆꯥꯄꯣꯠ ꯆꯥꯕ ꯂꯥꯛꯑꯗꯤ ꯌꯦꯟ ꯄꯨꯔꯒ ꯂꯥꯛꯑꯣꯌ‌ꯦ
ꯑꯩꯁꯨ ꯉꯁꯤꯐꯕꯣ ꯌꯦꯡꯒꯦ ꯇꯧꯕ ꯑꯩꯈꯣꯏ ꯑꯩꯅ ꯑꯩꯅ ꯑ ꯅꯨꯡꯁꯤꯖꯕ ꯄꯥꯝꯕ ꯅꯨꯄꯥ ꯁꯅꯥꯒꯗꯕ ꯑꯗꯨꯒꯤ ꯌꯦꯡꯅꯤ ꯕꫭꯔꯣ ꯕꫭꫪꫭ ꯑꯗꯨꯋꯥꯏꯗ ꯁꯅꯥꯒꯤꯅꯦ ꯉꯔꯥꯡꯁꯨ ꯌꯦꯡꯒꯦ ꯇꯧꯕꯗꯣ ꯑꯩꯈꯣꯏꯗꯤ ꯊꯕꯛ ꯆꯠ ꯀꯩꯅꯤꯅ
ꯑꯝ
ꯍꯧꯒꯠꯄ ꯉꯝ ꯎꯔꯣ ꯑꯗꯨꯅꯤ ꯈꯔ ꯉꯕꯒꯤ ꯌꯦꯡꯉꯤꯅꯦ ꯎꯗ꯭ꯔꯦꯗ ꯅꯣꯏꯗꯤ ꯅꯆꯥ ꯂꯩꯔꯕꯅꯤꯅ ꯑꯩ
ꯎꯝ ꯑꯩꯈꯣꯏ ꯏꯆꯥ ꯂꯩꯔꯁꯦ ꯏꯆꯥꯁꯤꯡꯒ ꯑꯦꯟꯖꯣꯏ ꯇꯧꯃꯤꯟꯅꯕꯗꫭ ꯌꯥꯝ ꯅꯨꯡꯉꯥꯏꯕꯅꯤꯍꯦ
ꯑ ꯑ ꯅꯨꯡꯉꯥꯏꯌꯦ
ꯎꯝ ꯏꯆꯥꯁꯤꯡꯁꯨ ꯂꯩꯁꯥ ꯄꯥꯈꯪ ꯂꯣꯏ ꯐꯥꯔꯦ ꯑꯩꯁꯨ ꯂꯩꯁꯥ ꯑꯃꯨꯛ ꯁꯥꯔꯤꯗꯣ
ꯑꯣ ꯑꯗꯨꯅ ꯐꯌꯦ ꯄꯣꯛꯀꯦ ꯍꯥꯏꯔꯗꯤꯀꯣ ꯌꯥꯝ ꯄꯣꯛꯑꯒ ꯂꯩꯁꯥꯕꯤ ꯑꯃꯨꯛ ꯁꯥ ꯍꯥꯞꯄꯗꯣ ꯅꯨꯡꯉꯥꯏꯕ
ꯑꯗꯣ ꯌꯥꯝ ꯅꯨꯡꯉꯥꯏꯔꯦ ꯍꯟꯗꯛꯇꯤ
ꯑꯩꯈꯣꯏꯗꯤ ꯑꯉꯥꯡꯗꯣ ꯅꯥꯏꯉꫭ ꯍꯧꯖꯤꯛ ꯑꯗꯨ ꯑꯣꯏꯕꯒꯤ ꯃꯤ ꯌꯥꯝꯃꯦ ꯑꯩꯈꯣꯏꯗꯤ
ꯑꯣ ꯑꯣ
ꯃꯤꯌꯥꯝꯒꯤ ꯑꯩꯈꯣꯏꯅ ꯑꯃꯨꯛ ꯑꯗꯨꯝ ꯊꯕꯛ ꯇꯧꯋꯦ ꯏꯆꯦ ꯈꯣꯏ ꯁꯨ ꯃꯣꯏꯒꯤ ꯊꯕꯛ ꯃꯣꯏꯅ ꯇꯥꯟꯖꯩꯌꯦ ꯑꯩꯈꯣꯏꯁꯨ ꯑꯗꯨꯃꯥꯏ ꯇꯧꯋꯦ
ꯑꯣ
ꯕꯕꯥꯗꯤ ꯄꯩꯁꯥ ꯅꯤꯗꯕꯗꯣ
ꯎꯝ ꯑꯗꯨꯅ ꯐꯔꯦꯗ ꯏꯆꯥꯁꯤꯡꯁꯨ ꯑꯩꯈꯣꯏꯗ ꯄꯩꯁꯥ ꯅꯤ ꯅꯤꯔꯛꯇ꯭ꯔꯦ ꯍꯟꯗꯛꯇꯤ ꯃꯥꯒꯤ ꯃꯥꯒꯤ ꯌꯥꯅꯕ ꯑꯗꯨꯝ ꯇꯧꯔ ꯂꯩꫪ‌ꯦ
ꯎꯝ ꯎꯝ
ꯑꯃꯈꯛꯇ ꯉꯥꯏꯔꯦ ꯁ꯭ꯀꯨꯜ ꯀꯥꯔꯤꯕꯗꯨ
ꯑꯣ ꯑꯣ ꯐꯩꯌꯦ ꯐꯩꯌꯦ ꯑꯩꯈꯣꯏꯗꯤ ꯑꯉꯥꯡ ꯑꯍꯨꯝ ꯃꯔꯤ ꯁ꯭ꯀꯨꯜ ꯀꯥꯔꯤꯌꯦ
ꯑꯣ ꯑꯗꯨ ꯅꯪꯁꯨ ꯁ꯭ꯀꯨꯜ ꯀꯥꯔꯤꯕ꯭ꯔꯣ ꯍꯧꯖꯤꯛ
ꯍꫭꯏ ꯍꫭꯏ ꯑꯩꯁꯨ ꯍꯧꯖꯤꯛ ꯍꯣꯏ ꯅꯕꯤꯑꯦ ꯑꯁꯝ ꯂꯩ ꯀꯗꯤꯦ
ꯑꯣ ꯐꯔꯦꯅꯦ ꯑꯩꯈꯣꯏꯗꯤ ꯑꯩꯈꯣꯏ ꯑꯩꯒꯤꯗꯤ ꯑꯇꯣꯝꯕꯤꯗꯣ ꯇꯨꯋꯦꯐ ꯀꯥꯔꯤꯌꯦ ꯀꯨꯝꯁꯤꯅ
ꯑꯣ ꯅꯪꯗꯤ ꯀꯅꯥꯗ ꯁꯞꯄꯣꯔꯠ ꯇꯧꯕ꯭ꯔꯥ
ꯑꯗꯨ ꯏꯆꯥꯁꯤꯡꯅ ꯇꯧꯕꯗ ꯑꯗꯨꯝ
ꯑꯣ ꯑꯣ ꯑꯣ ꯐꯩ ꯍꯥꯏꯕ ꯈꯪꯗꯕꯒꯤꯅꯤ ꯂꯪꯅꯦ ꯆꯥꯠ ꯍꯧꯒꯦ ꯐꯌꯦ ꯐꯌꯦ
ꯎꯝ ꯃꯣꯏꯅꯡꯗ꯭ꯔ ꯃꯣꯏ ꯌꯦꯡꯗ꯭ꯔꯗꯤ ꯑꯩꯁ ꯁꯨ ꯌꯦꯡꯗ꯭ꯔꯦ ꯃꯣꯏꯅ ꯌꯦꯡꯕ ꯃꯇꯝ ꯃꯇꯝꯗ ꯑꯗꯨꯝ ꯌꯦꯡꯕꯅꯤꯅ ꯃꯣꯏꯅ ꯁꯞꯄꯣꯠ ꯇꯧꯕꯗꯣ ꯑꯗꯨꯝ ꯇꯧꯔꯦ
ꯑꯣ ꯑꯩꯈꯣꯏꯁꯦ ꯑꯩꯈꯣꯏ ꯑꯦ ꯑꯁ꯭ꯋꯥꯏꯗ ꯅꯥꯈꯣꯏ ꯇꯤꯚꯤ ꯌꯦꯡꯉ ꯂꯥꯡꯕꯗꯣ ꯑꯩꯈꯣꯏ ꯄꯨꯄꯨ ꯑꯃ ꯂꯩꯌꯦꯕ ꯃꯥꯅ ꯇꯨꯝꯕ ꯌꯥꯗꯦ ꯇꯤꯕꯤ ꯑꯃꯨꯛ ꯌꯦꯡꯒꯅꯨ ꯍꯥꯏꯕꯒꯤ ꯌꯨꯝ ꯑꯃꯗ ꯑꯃꯨꯛ ꯁꯤꯜꯂꯒꯪ ꯁꯤ ꯌꯦꯡꯗꯣꯏꯅꯦ ꯃꯣꯏꯗꯤ ꯑꯍꯟ ꯑꯣꯏꯔꯄ ꯀꯣ ꯁꯈ꯭ꯔꯂ
ꯑꯩꯈꯣꯏꯗꯤ ꯏꯆꯦꯁꯨ ꯏꯆꯦꯁꯨ ꯑꯗꯨꯝ ꯌꯦꯡꯕ ꯌꯥꯎꯋꯦ ꯑꯗꯣ ꯑꯩꯈꯣꯏ ꯄꯨꯂꯞ ꯌꯦꯡꯕꯅꯤꯅ ꯅꯨꯡꯉꯥꯏꯔꯦ ꯃꯤ ꯌꯥꯝꯗꯕꯗꯣ ꯅꯨꯡꯉꯥꯏꯇꯕ
ꯅꯦ ꯑꯗꯨꯒꯨꯝꯕꯗꯤ
ꯑꯩꯈꯣꯏꯗꯤ ꯂꯥꯎꯕꯁꯨ ꯑꯗꯨꯝ ꯑꯩꯈꯣꯏ ꯀꯟꯅ ꯀꯟꯅ ꯑꯗꯨꯝ ꯂꯥꯎꯔꯒꯦ ꯅꯨꯡꯉꯥꯏꯅ ꯂꯩꯌꯦꯗ ꯑꯩꯈꯣꯏꯗꯤ
ꯑꯣ ꯑꯣ ꯍꯣꯏ ꯑꯩꯅ ꯑꯩꯅꯅꯦ ꯑꯩꯅ ꯔꯣꯅꯦꯜꯗꯣ ꯁꯥꯟꯅꯗꯕ ꯃꯇꯝꯗ ꯑꯩꯅ ꯇꯨꯝꯃꯦꯕ ꯑꯗꯣ ꯇꯨꯝꯕ ꯌꯥꯗꯦ ꯃꯣꯏꯅ ꯂꯥꯡ ꯍꯧꯔꯛꯄꯗꯣ ꯒꯣꯜ ꯆꯟꯕ ꯀꯥꯟꯗ ꯃꯣꯏꯅ ꯂꯥꯎꯕꯗꯣ ꯇꯨꯝꯗꯕꯒ ꯆꯞ ꯃꯥꯟꯅꯩꯌꯦ
ꯌꯦꯡꯕꯒ ꯆꯞ ꯃꯅꯕꯅꯦ ꯃꯣꯏ ꯃꯔꯛ ꯃꯔꯛꯇ ꯑꯩ ꯆꯠꯇꯕ ꯃꯣꯏ ꯌꯦꯡꯅꯤꯡꯉꯥꯏ ꯆꯠꯈꯤꯕꯗꯣ ꯌꯨꯝꯗ ꯂꯩꯔꯁꯨ ꯑꯗꯨꯝ ꯇꯨꯝꯗꯦꯗ ꯃꯣꯏ ꯂꯥꯛꯄ ꯑꯗꯨꯝ ꯉꯥꯏꯔꯒ ꯂꯩꯕꯅꯤ
ꯑ ꯑꯣ ꯏꯆꯥ ꯅꯨꯡꯁꯤꯕꯒꯤ ꯍꯥꯏꯕꯟ ꯇꯥꯔꯦ ꯑꯩꯈꯣꯏꯗꯤ ꯑꯩꯈꯣꯏ ꯗꯤ ꯅꯨꯄꯤ ꯑꯗꯨꯒꯨꯝꯕꯗꯤ ꯂꯩꯇ꯭ꯔꯦꯗ ꯑꯦꯛꯁꯄꯦꯟꯗꯤ ꯂꯩꯇ꯭ꯦꯕ ꯃꯗꯤ ꯌꯥꯝ ꯑꯉꯥꯡꯝꯃꯦꯅ
ꯅꯪ ꯅꯪ ꯅ ꯑꯃ ꯌꯥꯏꯔꯣ
ꯍꯣꯏ ꯑꯩꯅ ꯃꯌꯥꯏꯅꯦ
ꯑꯣ
ꯍꯦ ꯍꯦ ꯒ꯭ꯌꯥꯟ ꯇꯥꯗ꯭ꯔꯦ ꯎꯝ ꯈꯣꯏ ꯏꯆꯟ ꯃꯅꯥꯎ ꯌꯥꯝꯕꯁꯦ ꯎꯝ ꯑꯃꯅ ꯎ ꯋꯥꯟ ꯁꯍꯥꯏꯗꯅ ꯐꯩꯌꯦ ꯑꯗꯣ ꯑꯩꯈꯣꯏꯗꯤ ꯃꯤ ꯌꯥꯝ ꯌꯥꯝꯓꯔꯁꯨ ꯃꯁꯥ ꯃꯁꯥꯒꯤ ꯇꯥꯟꯖꯕ ꯍꯥꯏꯕ ꯇꯥꯔꯦꯀꯣ
ꯎꯝ ꯐꯏꯗ ꯑꯉꯥꯡ ꯌꯥꯝꯕꯗꯣ ꯃꯆꯤꯟ ꯃꯅꯥꯎ ꯌꯥꯝꯕ ꯃꯈꯩ ꯐꯕꯅꯤ
ꯎꯝ ꯃꯤꯅꯁꯨ ꯎ ꯃꯣꯏ ꯌꯨꯝꯗꯤ ꯃꯆꯤꯟ ꯃꯅꯥꯎ ꯌꯥꯝꯕꯅꯦ ꯑꯗꯨꯃꯥꯏ ꯀꯤꯕꯅꯦꯀꯣ ꯑꯣ ꯑꯗꯨꯃꯥꯏ ꯇꯧꯕꯅꯦ
ꯑꯩꯗꯤ ꯃꯔꯤꯈꯛ ꯄꯣꯛꯔꯒ ꯇꯣꯛꯈ꯭ꯔꯦ
ꯑꯣ ꯅꯨꯡꯁꯤꯗꯥ ꯑꯃꯨꯛ ꯄꯣꯛꯑꯒ ꯂꯣꯏꯔꯦ ꯀꯩꯅꯣ ꯑꯃꯨꯛ ꯄꯣꯛꯑꯣ ꯑꯣ ꯑꯣ ꯄꯣꯛ ꯑꯣꯀꯩꯅꯣ ꯆ ꯌꯥꯝꯕꯗꯤ ꯑ ꯑꯉꯥꯡ ꯑꯣꯏꯔꯤꯉꯩꯗꯗꯤ ꯌꯥꯝ ꯋꯥꯏꯑꯦ ꯑꯗꯣ ꯃꯣꯏꯅ ꯑ ꯁꯤ ꯑꯍꯟ ꯑꯣꯏꯔꯛꯄꯗ ꯑꯩꯈꯣꯏꯒꯤ ꯃꯇꯦꯡ ꯄꯥꯡꯕꯅꯦ ꯅꯨꯄꯤꯅ ꯌꯥꯝ ꯐꯕꯅꯦ ꯑꯗꯨꯃꯥꯏꯗꯤ ꯅꯨꯄꯥꯗꯤ ꯍꯧꯖꯤꯛꯀꯥꯟꯗꯤ ꯅꯨꯄꯥ ꯌꯣ ꯊꯛꯇꯕ ꯅꯨꯄꯥ ꯂꯩ ꯇ꯭ꯔꯦꯅ ꯑꯗꯨꯒꯤ ꯅꯨꯄꯤ ꯄꯣꯛꯄꯗꯤ ꯅꯨꯄꯤꯅ ꯃꯃꯥ ꯕꯕꯥꯒꯤ ꯃꯇꯦꯡꯁꯨ ꯄꯥꯡꯉꯦ
ꯇꯧꯏꯦ
ꯑ ꯑꯩꯈꯣꯏꯗꯤꯁꯨ ꯑꯗꯨꯝ ꯇꯧꯝꯅꯦ ꯑꯩꯈꯣꯏꯁꯨ ꯈꯪꯉꯦ ꯉꯥꯡ ꯑꯣꯏ ꯑꯣꯏꯖꯔꯁꯨ
ꯑꯉꯥꯡ ꯑꯉꯥꯡ ꯑꯉꯥꯡꯒ ꯁꯦꯟꯅꯕ ꯃꯇꯝꯒ ꯈꯪꯗ꯭ꯦꯗ ꯌꯥꯝ ꯊꯨꯅ ꯆꯥꯎꯋꯤ ꯃ ꯌꯥꯝꯃ ꯀꯔꯤ ꯍꯥꯏꯁꯤꯔꯥ ꯈꯪꯗꯦꯅꯦ ꯑꯉꯥꯡ ꯎꯝ ꯆꯍꯤ ꯑꯃ ꯑꯅꯤ ꯃꯔꯤ ꯃꯉꯥ ꯑꯗꯨꯋꯥꯏꯗ ꯑꯗꯨꯝ ꯁꯤꯦꯟꯅꯔꯒ ꯀ꯭ꯂꯥꯁ ꯐꯥꯏꯚ ꯁꯤꯛꯁ ꯀꯥꯕ ꯍꯧꯈ꯭ꯔꯗꯤ ꯑꯩꯈꯣꯏꯒꯤ ꯏꯅꯥꯛꯇ ꯂꯩꯇ꯭ꯔꯦ ꯍꯥꯏꯕ
ꯑꯣ ꯑꯣ ꯑꯣ ꯅꯨꯡꯁꯤꯕꯅꯦ ꯃꯣꯏꯅ ꯁꯨꯇꯤ ꯂꯥꯛꯄ ꯀꯥꯟꯗ ꯀꯣ ꯏꯆꯦ ꯏꯆꯥꯁꯤꯡꯗ ꯃꯣꯏ ꯆꯠꯀꯅꯤ ꯍꯥꯏꯕ ꯃꯇꯝꯗ ꯆꯥꯛ ꯏꯟꯁꯥꯡ ꯑꯍꯥꯎꯕ ꯄꯤꯊ ꯄꯤꯌꯦ ꯑꯩꯣꯏ ꯃꯃꯥ ꯕꯕꯥꯁꯨ ꯑꯩꯈꯣꯏꯅ ꯑꯗꯨꯝ ꯇꯧꯋꯦꯗ
ꯇꯧꯅꯤ ꯃꯣꯏ ꯃꯣꯏ ꯁꯨꯇꯤ ꯂꯥꯛꯂꯒ ꯆꯠꯈ꯭ꯔꯀꯥꯟꯗ ꯃꯣꯏꯅ ꯀꯞꯇꯕ ꯑꯩꯅ ꯀꯞꯂꯒ ꯂꯩꯕꯅꯤ ꯌꯥꯝ ꯅꯨꯡꯁꯤꯕꯅꯤꯗ
ꯎꯝ ꯁꯤ ꯃꯅꯦ ꯆꯥ ꯌꯥꯔꯤꯃꯩꯗꯤ ꯆꯥ ꯍꯧꯖꯤꯛꯀꯥꯟꯗꯤ ꯀꯩ ꯍꯥꯏꯗꯣꯏꯔꯥ ꯃꯥꯒꯤ ꯃꯆꯥꯗꯨꯗꯣ ꯌꯥꯝ ꯌꯥꯝ ꯄꯣꯡ ꯑꯃ ꯑꯅꯤ ꯄꯣꯛꯑꯒ ꯀꯣ ꯂꯣꯏꯔꯦ ꯊꯥꯏꯅꯒꯤ ꯃꯇꯝꯗꯗꯤ ꯃꯆꯥ ꯌꯥꯝ ꯌꯥꯝ ꯄꯣꯛꯏꯅ
ꯎꯝ
ꯎꯝ ꯍꯧꯖꯤ ꯀꯥꯟꯅꯤ ꯑꯗꯨ ꯃꯥꯏꯇ ꯍꯗ꯭ꯔꯦ
ꯎꯝ ꯌꯥꯗꯥ꯭ꯔꯦ ꯒ꯭ꯌꯥꯟ ꯇꯥꯗ꯭ꯔꯦ ꯅꯣꯏꯅ ꯈꯔ ꯒ꯭ꯌꯥꯟ ꯇꯥꯔꯛꯒꯅꯤ ꯅꯣꯏꯅ ꯈꯔ ꯑꯍꯟꯉ ꯌꯦ ꯇꯥꯒꯅꯤ
ꯍꯪꯗꯗ
ꯍꯪ꯭ꯔꯔꯤꯗꯁꯨꯗꯗ꯭ꯔꯦ ꯑꯁ ꯆꯥꯥꯛꯁꯨ ꯑꯖꯥꯁꯨꯣ ꯑ ꯎꯝ ꯕꯖꯥꯔꯗ ꯌꯣꯟꯕꯁꯤꯗ ꯌꯣꯟꯕ ꯆꯞ ꯃꯥꯟꯅꯩꯕꯒꯤ ꯆꯥꯛꯁꯨ ꯆꯥꯕ ꯌꯥꯗꯦ ꯉꯁꯤ ꯑꯂꯨ ꯑꯗꯨꯒ ꯀꯣ ꯀꯩꯅꯣ ꯑꯃ ꯍꯣꯡꯕꯅꯦ ꯆꯥꯅꯤꯡꯗꯕꯒꯤ ꯐꯤ ꯁꯨꯒꯦꯅ ꯂꯥꯛꯄ ꯑꯗꯣ ꯅꯅ ꯇꯃꯥꯏ ꯇꯧꯦ
ꯈꯪꯗꯦꯅꯦ ꯅꯣꯡꯁꯦ ꯑꯩꯈꯣꯏꯗꯗꯤ ꯆꯨꯒꯗ꯭ꯔꯥ ꯆꯨꯒꯗ꯭ꯔꯥ ꯍꯥꯏꯔꯒ ꯁ
ꯑꯣ ꯈꯔ ꯈꯔ ꯃꯝꯃꯦ ꯍꯧꯖꯤꯛꯀꯥꯟ ꯅꯣꯡ ꯆꯨꯗꯕ ꯌꯥꯗ꯭ꯔꯦ ꯍꯥꯏ ꯀꯣ ꯂꯥꯎ ꯇꯥꯟꯕꯁꯤꯡꯗꯣ ꯍꯧꯖꯤꯛ ꯑꯩꯈꯣꯏ ꯍꯣꯏ ꯍꯣꯏ ꯑꯗꯨꯗꯤ ꯃꯝꯃꯒ ꯈꯔ ꯈꯔ ꯆꯨꯑꯦ
ꯑ
ꯎꯝ
ꯈꯖꯤꯛ ꯈꯖꯤꯛꯇ ꯆꯨꯔꯛꯄ ꯑꯗꯨꯅ ꯑꯗꯨꯅ ꯑꯣꯏꯗꯔꯅꯦ
ꯎꯝ ꯆꯨꯔꯗꯤ ꯌꯥꯝ ꯌꯥꯝ ꯆꯨꯔꯒ ꯀꯣꯛ ꯅꯣꯛꯄꯗꯣ ꯅꯨꯡꯉꯥꯏꯗ꯭ꯔꯣ ꯈꯤꯇꯪ ꯈꯤꯇꯪ ꯆꯨꯔꯒ
ꯑꯗꯣ ꯎꯝ ꯀꯈꯤꯠꯇꯪ ꯀꯈꯤꯠꯇꯪ ꯈꯤꯇꯪ ꯈꯛꯇ ꯎꯝ ꯌꯥꯝꯃꯟꯗ꯭ꯔꯁꯨ ꯂꯧꯗ ꯏꯁꯤꯡ ꯑꯃꯨꯛ ꯋꯥꯠꯄ ꯌꯥꯝ ꯆꯨꯝꯃꯜꯂꯁꯨ ꯌꯨꯝ ꯑꯗꯨꯣ ꯑꯃꯨꯛ ꯊꯨꯝꯒꯠꯄ ꯈꯪꯗ꯭ꯔꯦ
ꯑꯗꯨꯃꯥꯏꯅ ꯇꯧꯅꯤ ꯎꯝ ꯑꯩꯈꯣꯏꯗꯤ ꯂꯧ ꯇꯥꯟꯗꯕꯒꯤ ꯀꯦꯐꯦꯗ ꯑꯗꯨꯝ ꯂꯩꯕꯒꯤꯀꯣ ꯐꯥꯁ ꯐꯨꯗꯀꯤ ꯀꯩꯅꯣ ꯀꯩꯅꯣ ꯊꯣꯡꯉꯦ ꯑꯗꯨꯒ ꯆꯥꯔꯦ ꯑꯩꯗꯤ ꯎ ꯄꯨꯡ ꯎ ꯄꯨꯡ ꯅꯤꯄꯥꯜ ꯃꯄꯥꯟꯗ ꯍꯧꯒꯠꯂꯅꯤ ꯑꯗꯨꯒ ꯆꯥꯛ ꯊꯣꯡꯉꯦ ꯆꯥꯛ ꯊꯣꯡꯕ ꯂꯣꯏꯔꯦ ꯆꯥꯛ ꯆꯥꯔꯅꯤ ꯑꯗꯨꯒ ꯅꯨꯡꯁꯥ ꯌꯥꯝ ꯁꯥꯥ ꯃꯟꯄꯒꯤ ꯏꯔꯨꯨꯔꯦ ꯑꯨꯝꯕ ꯂꯣꯏꯔꯒ ꯊꯕꯛ ꯆꯜꯂꯦ ꯑꯗꯨꯒ ꯑꯃꯨꯛ ꯍꯜꯂꯛꯑꯦ ꯑꯃꯨꯛ ꯑꯃꯨꯛ ꯊꯣꯡꯉꯦꯅꯦ
ꯁ꯭ꯀꯨꯜꯁꯨ ꯀꯥꯕ ꯊꯕꯛꯁꯨ ꯑꯗꯨꯝ ꯇꯧꯔꯒ ꯂꯩꯕ꯭ꯔꯥ
ꯑ ꯑꯩꯈꯣꯏꯗꯤ ꯎꯝ ꯀꯣꯂꯦꯖ ꯆꯠꯇꯕ ꯍꯥꯏꯕ ꯇꯥꯔꯒ ꯑꯣ ꯎ ꯗꯃ ꯎꯝ ꯑꯥ ꯑꯥ ꯑꯥ ꯑꯗꯨꯃꯥꯏꯅ ꯇꯧꯕꯒꯤ ꯑꯗꯨꯃꯥꯏꯅ ꯇꯧꯕꯅ ꯐꯥꯏ ꯍꯧꯖꯤꯛꯀꯥꯟꯗꯤ ꯕꯤ ꯑꯦ ꯑꯦꯝ ꯑꯦ ꯂꯣꯏꯔꯒ ꯊꯕꯛ ꯇꯧꯗꯕ ꯀꯣ
ꯎꯝ ꯇꯧꯕꯅꯦ ꯏ ꯆ ꯁꯨꯡꯕꯤꯁꯨ ꯑꯦꯠꯃꯤꯁꯟ ꯇꯧꯕꯤꯔꯒ ꯑꯗꯨꯝ ꯊꯕꯛ ꯁꯨꯔꯒ ꯑꯦꯛꯖꯥꯝ ꯃꯇꯝꯝꯗ ꯑꯗꯨꯝ ꯊꯥꯔ ꯂꯩ
ꯑꯥ ꯑ ꯑꯗꯨꯃꯥꯏꯅ ꯇꯧꯋꯦ ꯒ꯭ꯌꯥꯟ ꯇꯥꯔꯦ ꯅꯨꯄꯤ ꯅꯨꯄꯤꯗꯤ ꯑ ꯑꯗꯨꯝ ꯑꯥꯗ ꯆꯠꯇ꯭ꯔꯁꯨꯀꯣ ꯑꯩꯈꯣꯏꯅ ꯏꯆꯥꯒꯤ ꯒꯤꯗꯃꯛꯇ ꯎꯝ ꯃꯣꯏꯒꯤ ꯈꯪꯅꯕ ꯑꯗꯨꯝ ꯇꯥꯛꯄꯤꯅꯕ ꯍꯥꯏꯔꯗꯤ ꯌꯥꯔꯦꯗ
ꯎꯝ ꯍꯣꯏꯗꯔꯤ ꯇꯝꯕ ꯃꯈꯩ ꯒꯣꯔꯃꯦꯟ ꯁꯔꯚꯤꯁꯁꯁꯨ ꯐꯪꯂꯣꯏꯗꯕꯅꯤ
ꯎꯝ ꯎꯝ ꯑꯁ ꯌꯦꯡꯕ ꯀꯥꯟꯗ ꯅꯨꯡꯉꯥꯏꯔꯦꯍꯦ ꯃꯣꯏꯒꯤ ꯚꯤꯌꯨꯁꯤꯗꯤ ꯃꯃꯤꯅ ꯃꯃꯃꯤ ꯍꯅ ꯎꯒꯤ ꯆꯨꯗꯕ ꯃꯝꯗꯤ ꯃꯃꯥ ꯑꯥ ꯄꯨꯔꯥ ꯅꯨꯡꯉꯥꯏꯔꯝꯅꯤ ꯍꯧꯖꯤꯛꯇꯤ ꯑꯩ ꯆꯂ
ꯎꯝ ꯭ꯌꯥꯟ ꯇꯥ꯭ꯔꯦ ꯭ꯌꯥꯟ ꯇꯥ꯭ꯔꯦ ꯑꯩꯈꯣꯏ ꯑꯩꯈꯣꯏ ꯑꯩꯈꯣꯏꯁꯤꯦ ꯍꯧꯖꯤꯛ ꯂꯩꯕ ꯃꯇꯝꯗꯁꯨ ꯅꯣꯡ ꯆꯨꯨꯔꯗꯤ ꯂꯝꯕꯤꯗꯣ ꯑꯗꯨꯝ ꯆꯠꯄ ꯌꯥꯗꯦ ꯑꯣꯛꯇꯣꯒꯤ ꯄꯥꯔꯀꯤꯡꯗ ꯌꯥꯎꯗ꯭ꯔꯤ ꯐꯥꯎꯗꯤ ꯂꯝꯕꯤꯗꯣ ꯐꯠꯇꯦꯕ
ꯑꯣ
ꯈꯣꯡꯅꯦ ꯆꯠꯂꯨꯁꯨ ꯌꯥꯗꯦ ꯑꯗꯣ ꯒꯥꯦꯔꯤ ꯆꯠꯅꯤꯡꯉꯦ ꯑꯩꯗꯤ ꯑꯩ ꯊꯕꯛ ꯐꯥꯎꯒꯗꯤ ꯑꯗꯨꯝ ꯆꯠꯂ ꯅꯨꯡꯇꯤ ꯈꯨꯗꯤꯡ ꯄꯩꯁꯥ ꯌꯥꯝ ꯃꯪꯕꯅꯦ
ꯑ ꯑꯃꯨꯛ ꯇꯥꯟꯕ ꯑꯃꯨꯛ ꯆꯠꯄ ꯍꯤꯡꯅꯤꯡꯉꯥꯏ ꯑꯗꯨꯝ ꯇꯧꯕ ꯇꯥꯔꯦ
ꯍ ꯍ ꯄꯥꯏ ꯂꯩꯗꯦ
ꯎꯝ
ꯆꯥꯛꯁꯨ ꯆꯥꯅꯤꯡꯗꯦ ꯁꯤ ꯃꯝꯃꯒ ꯌꯦꯡꯁꯨ ꯏꯪꯉꯦ
ꯎꯝ ꯊꯔꯥꯏ ꯏ ꯔꯦꯍꯝꯖꯤꯤꯛꯇꯤ